ꯎꯝ ꯇꯥꯕ꯭ꯔꯣ
ꯇꯥꯔꯦ ꯇꯥꯔꯦ
ꯏꯁ ꯀꯔꯤ ꯇꯥꯕ
ꯀ꯭ꯔꯤ ꯇꯥꯕꯅꯣ
ꯇꯥꯕ꯭ꯔꯣ ꯍꯥꯏꯕꯁꯨ ꯇꯥꯏꯌꯦꯅꯦ
ꯑꯩ ꯍꯥꯏꯗꯦ ꯅꯪꯅ ꯄꯪꯍꯥꯏ ꯍꯥꯏꯕꯒꯤꯅꯦ
ꯅꯪ ꯍꯥꯏꯗꯕꯤꯗ ꯑꯩꯅ ꯇꯥꯕ ꯑꯣꯏꯔꯝꯃꯅꯤ ꯑꯗꯨꯗꯤꯀꯣ
ꯎꯝ ꯀꯩꯗꯧꯔ ꯂꯩꯒꯦ ꯅꯪꯗꯤ
ꯍꯩꯁ ꯑꯩ ꯍꯜꯂꯛꯄ ꯀꯨꯏꯗ꯭ꯔꯤꯌꯦ
ꯑꯁ ꯅꯨꯡꯉꯥꯏꯔꯅꯦ ꯃꯤ ꯃꯆꯥꯗꯤ ꯍꯥ ꯑꯗꯣ ꯏꯕꯥꯅꯤ ꯏꯕꯥꯅꯤꯒꯤ ꯋꯥꯔꯤꯗꯣ ꯍꯧꯔꯁꯦ
ꯉꯥꯏꯈꯣꯥꯍꯦ ꯑꯗꯨꯏ ꯋꯥꯔꯤꯗꯣ
ꯑꯁ ꯅꯪ ꯅꯣꯏ ꯃꯥꯗ ꯍꯧꯗꯣꯛꯛꯄ꯭ꯔꯥ ꯍꯥꯏꯔꯣ ꯍꯧꯖꯤꯛ ꯅꯣꯏ ꯃꯥꯗ ꯍꯧꯗꯣꯛꯄ꯭ꯔꯥ ꯑꯗꯨꯗꯤ ꯍꯪꯕ꯭ꯔꯥ ꯍꯥꯏꯕ꯭ꯔ ꯅꯣꯏ ꯃꯥꯗ ꯑꯁ ꯃꯥ ꯃꯥ ꯇꯥꯒ
ꯀꯣꯏꯃꯥꯡ ꯉꯥꯡꯉꯦ
ꯏꯁ ꯀꯩ ꯍꯥꯏꯕ꯭ꯔꯥ ꯅꯣꯏ ꯏꯃꯅ
ꯀꯅꯥꯅꯣ ꯑꯗꯨ ꯆꯥꯒꯦ ꯍꯥꯏꯗꯣ ꯍꯧꯇꯣꯝ ꯆꯥꯒꯦ ꯍꯥꯏꯗꯅ
ꯍꯣꯏ ꯅ ꯁꯦꯠ ꯅꯤꯄꯥꯜꯅꯤ ꯍꯥꯏꯕ ꯌꯥꯗ꯭ꯔꯣ ꯍꯥꯥ ꯅꯅꯨꯡ ꯄꯅꯤ ꯍꯥꯏꯕ ꯌꯥꯗ꯭ꯔꯣ
ꯑꯗꯨ ꯑꯣꯏꯔꯗꯤ ꯑꯗꯨ ꯆꯥꯒꯦ ꯍꯥꯏꯔꯨꯔꯗꯤ ꯇꯣꯛꯑꯦ
ꯕꯦꯔꯥ ꯀꯥꯏꯌꯦꯗ
ꯑꯁ ꯅ ꯑꯗꯨ ꯅꯣꯏ ꯃꯥꯗ ꯍꯪꯗ꯭ꯔꯣ ꯍꯥꯏꯕ
ꯏꯃꯥꯅ ꯌꯥꯗꯦ ꯍꯥꯏꯕꯅꯤꯅꯦ ꯅꯪꯕꯣ
ꯏꯁ ꯅꯣꯏ ꯃꯥꯅ ꯌꯥꯔꯁꯨ ꯅꯪꯅ ꯀꯩꯅꯣ ꯇꯧꯕꯁꯨ ꯑꯣꯏꯔꯝꯒꯅꯤꯗ ꯅꯪꯗꯤ ꯑꯩ ꯃꯤꯆꯪꯪ ꯆꯪ ꯆꯪꯈ꯭ꯔꯁꯦ ꯍꯥꯏꯕ ꯅꯣꯏ ꯃꯥꯗ ꯈꯔ ꯍꯥꯏꯔꯣ
ꯑꯩꯈꯣꯏ ꯆꯥꯥꯕꯗ ꯁꯞꯄꯣꯔꯠ ꯇꯧꯗꯦ ꯅꯠꯇꯦ ꯍꯧꯗꯣꯡ ꯆꯥꯕꯗ ꯁꯞꯄꯣꯔꯠ ꯇꯧꯗꯦ
ꯑꯗꯨꯗꯤ ꯆꯥ ꯆꯥꯒꯅꯨ ꯆꯥꯛꯁꯨ ꯅꯨꯡꯉ
ꯆꯥꯛꯇꯤ ꯆꯥꯅꯤ ꯈꯨꯗꯣꯡ ꯆꯥꯕꯗꯗꯤ ꯁꯞꯄꯣꯔꯠ ꯇꯧꯗꯦ
ꯁꯧꯗꯣꯡꯗꯤ ꯃꯤ ꯆꯥꯅꯤꯉꯥꯏ ꯂꯣꯏꯅꯕꯅꯦ
ꯂꯣꯏꯗꯦ ꯆꯥꯅꯕ ꯂꯣꯏꯕꯁꯨ ꯅꯠꯇꯦ
ꯏꯁ ꯍꯧꯗꯣꯡꯗꯤ ꯆꯥꯅꯤꯉꯥꯏ ꯂꯣꯏꯕꯅꯦ
ꯅꯠꯇꯦ ꯑꯩꯈꯣꯏ ꯍꯧꯗꯣꯡꯗ
ꯅꯨꯡꯁꯤ ꯅꯨꯡꯁꯤꯔꯗꯤ ꯁ ꯍꯧꯗꯣꯡꯗꯣ ꯐꯣꯇꯣ ꯀꯥꯞꯄꯣ ꯑꯗꯨꯒ ꯆꯥꯝꯊꯣꯛꯑꯒ ꯆꯥꯎꯅ ꯊꯦꯠꯂꯣ ꯊꯧꯂꯥꯡꯗ ꯑꯗꯨ ꯑꯣꯏꯔꯗꯤ ꯅꯨꯡꯇꯤꯒꯤ ꯌꯦꯡꯕ ꯐꯪꯉꯅꯤꯅ ꯃꯤꯅꯨ ꯃꯤꯅꯨ ꯆꯥꯒ ꯗꯥꯏꯔꯦꯛ ꯏ ꯑꯩ ꯂꯧꯈ꯭ꯔꯒꯦ ꯍꯥꯏꯕꯗꯣ ꯑꯩ ꯂꯧꯈ꯭ꯔ ꯃꯇꯨꯡꯗ ꯅꯣꯏ
ꯎꯝ ꯌꯥꯗꯦ ꯐꯣꯇꯣ ꯀꯥꯞꯇꯕꯤꯗ ꯈꯪꯕ꯭ꯔꯥ ꯅꯨꯡꯁꯤꯕꯒꯤ ꯑꯩꯈꯣꯏꯗꯤ ꯗꯥꯏꯔꯦꯛ ꯑꯗꯨꯝ ꯅꯨꯡꯇꯤ ꯌꯦꯡꯕ꯭ꯔꯥ
ꯍꯁ ꯑꯗꯨ ꯐꯠꯇꯦ ꯅꯪꯉꯣꯟꯗ ꯅꯣꯡꯃꯗꯤ ꯆꯤꯛꯂꯛꯀꯅꯤꯀꯣ ꯆꯤꯛꯂꯛꯇ꯭ꯔꯁꯨ ꯈꯣꯂ ꯀ ꯀꯣ ꯩꯁ ꯂꯁ ꯁ ꯂ
ꯅ ꯅꯪ ꯑꯗꯨ ꯃꯥꯏ ꯍꯧꯗꯣꯡꯕ ꯃꯩꯗ ꯄꯥꯏꯔꯒꯁꯨ ꯂꯪꯗꯦꯗꯣ ꯅꯪꯅ ꯆꯤꯛꯇꯦꯕ
ꯑꯗꯨ ꯑꯣꯏꯔꯁꯨ ꯅꯣꯡꯃꯗꯤ ꯅꯪꯕꯨꯥꯎ ꯆꯤꯛꯂꯛꯀꯅꯤꯀꯣ ꯅꯗꯣꯡꯗꯣ
ꯀꯩꯒ
ꯑꯁ ꯅꯪ ꯅꯣꯏ ꯌꯨꯝꯗꯁꯨ ꯆꯍꯤ ꯈꯨꯗꯤꯡ ꯂꯩꯔꯣꯏꯗꯕ ꯂꯩꯔꯣꯏꯗꯕ ꯑꯗꯨꯕꯨ ꯑꯁ ꯃꯊꯥꯡꯁꯤ ꯅꯪ ꯌꯨꯝ ꯄꯥꯡꯈ꯭ꯔꯅꯦ ꯈꯪꯉꯦ ꯑꯗꯨ ꯍꯧꯗꯣꯟꯗ ꯁꯁꯥ ꯄꯤꯊꯣꯛꯈ꯭ꯔꯣ ꯑꯗꯨ ꯅꯪꯁꯨ ꯌꯨꯝ ꯀꯣꯛ ꯄꯥꯟ ꯊꯣꯛꯣꯛꯈ꯭ꯔꯣ
ꯑꯗꯨꯗꯤ ꯍꯧꯗꯣꯡ ꯍꯧꯗꯣꯡ ꯄꯥꯟꯕ꯭ꯔꯥ ꯅꯠꯇ꯭ꯔꯒ ꯀꯩꯅꯣ ꯃꯥꯁꯦ
ꯕꯔ ꯀꯁꯤꯗ ꯅꯁꯤꯗꯤ
ꯑꯗ ꯍꯧꯗꯣꯡꯅ ꯄꯤꯔ ꯍꯥꯏꯕ ꯑꯗꯨ ꯅꯣꯏ ꯆꯥꯅꯤꯡꯉꯦ ꯍꯥꯏꯔꯒ ꯂꯩ ꯍꯥꯏꯔ ꯂꯩꯔꯤ ꯀꯥꯟꯁꯤꯗ ꯑꯁ ꯁꯨꯡ ꯄꯤ ꯄꯤꯅꯤꯡꯗ꯭ꯔꯁꯨ ꯀꯔꯤꯒꯤꯅꯣꯅꯦ ꯉꯥꯎꯕ꯭ꯔꯥ ꯈꯪꯗꯦ ꯑꯗꯨ ꯑꯃꯨꯛ ꯌꯥꯝ ꯂꯩꯔꯒ
ꯄꯗ ꯍꯧꯗꯣꯡꯗꯣ ꯆꯥꯕꯒꯤ ꯄꯤꯗꯦ ꯍꯥꯏꯔꯒ ꯅꯪꯁꯨ ꯍꯟꯖꯤꯟ ꯍꯟꯖꯤꯟ ꯍꯥꯏꯌꯦ
ꯑꯗꯨ ꯃꯉꯥꯃꯨꯛ ꯂꯥꯛꯏꯅ ꯅꯣꯏ ꯆꯥꯛꯀꯁꯨ ꯌꯥꯝ ꯇꯤꯡꯉꯝꯒꯅꯤ ꯑꯁ
ꯑꯗꯤ ꯆꯥꯛꯇ ꯅꯠꯇꯦ ꯏꯕꯨꯡꯉꯣ ꯍꯧꯗꯣꯡꯒꯤ ꯀꯩꯅꯣꯕꯨꯛ ꯂꯩꯔꯤꯅꯤ
ꯑꯗꯨ ꯄꯥꯝꯃꯨꯗ꯭ꯔꯣ ꯍꯥꯏꯕ ꯑꯗꯨ ꯁꯔꯨꯛꯄꯨꯗꯤ ꯂꯣꯏ ꯀꯣꯛ ꯄꯤꯊꯣꯛꯈ꯭ꯔꯣ ꯑꯗꯨ ꯑꯣꯏꯔꯗꯤ ꯂꯩꯁꯨ ꯂꯩꯗꯔꯦ ꯆꯥꯛꯁꯨ ꯇꯤꯡꯗ꯭ꯔꯦ ꯎꯝ ꯃꯤ ꯑꯃ ꯌꯣꯛꯀꯗꯕ ꯄꯩꯁꯥ ꯑꯗꯨ ꯅꫭꯏ ꯈꯪꯗꫭꯡꯗꯨꯅ ꯈꯠꯅꯔꯦ
ꯏ ꯁꯤ ꯁꯤ ꯁꯤ ꯁꯤ ꯅꯪ ꯑꯁꯨꯃꯥꯏꯅ ꯌꫭꯛꯄꯤꯗ꯭ꯔꯗꯤ ꯅꯪ ꯅꯣꯏ ꯅꯣꯏꯅ ꯆꯥꯅꯤꯡꯉꯤ ꯅꯣꯏ ꯆꯥꯏꯗꯣ ꯀꯥꯏꯗꯩ ꯐꯪꯗꯣꯏꯕ
ꯑꯗꯨ ꯅꯪ ꯅꯪ ꯌꯣꯛꯑꯁꯨ ꯄꯤꯗꯅ ꯑꯩꯈꯣꯏꯒꯤ
ꯑꯗꯨ ꯅꯪꯅ ꯄꯩꯁꯥ ꯇꯤꯡꯕ ꯑꯣ ꯃꯣꯏ ꯍꯥꯏꯔꯗꯤ ꯑꯗꯨ ꯄꯩꯁꯥ ꯇꯤꯡꯗ꯭ꯔꯗꯤ ꯅꯣꯏꯅ ꯆꯥꯔꯤꯁꯤꯡꯕ ꯑꯝꯇ ꯂꯩꯔꯔꯣꯏ ꯍꯥꯏꯕ ꯃꯤ ꯅꯨꯡꯁꯤꯕꯩ ꯂꯣꯏꯅ ꯄꯩꯁꯥ ꯇꯤꯡꯉꯁꯨ ꯇꯤꯡꯅ ꯌꯣꯛ ꯉꯥꯛꯇꯅꯤ ꯃꯆꯥꯗꯨꯒꯣ ꯅꯨꯡꯁꯤꯌꯦ ꯄꯩꯁꯥ ꯇꯤꯡꯉꯦꯅ ꯃꯆꯥꯗꯣ ꯍꯨꯟꯗꯣꯛꯄ꯭ꯔꯣ
ꯏꯁꯤꯁ ꯄꯩꯁꯥ ꯏꯃꯨꯡꯗ ꯅꯨꯄꯤ ꯄꫭꯛꯑꯗꯤ ꯅꯨꯡꯁꯤꯌꯦ ꯄꯩꯁꯥ ꯌꯥꯝ ꯗꯃ ꯆꯪꯒꯅꯤ ꯎꯄꯥꯏ ꯂꯩꯇꯦ ꯎꯄꯥꯏ ꯂꯩꯇꯅ ꯌꯨꯝ ꯊꯥꯗꯣꯛꯑꯒ ꯃꯤꯉꯣꯟꯗ ꯑꯃꯨꯛ ꯆꯠꯈꯤꯅꯤ
ꯑꯗꯨ ꯄꯩꯁꯥ ꯂꯩꯇꯕꯩ ꯊꯥꯗꯣꯛꯏꯔꯣ ꯅꯨꯄꯤꯗꯣ
ꯈꯪꯗꯦ ꯑꯗꯨꯕꯨꯗꯤ ꯑꯩꯁꯨ ꯈꯪꯗꯦ ꯑꯗꯨ ꯃꯇꯥꯡꯕꯨꯗꯤ ꯑꯗꯨ ꯑꯩ ꯑꯗꯨ ꯑꯩ ꯑꯗꯨꯗꯤ ꯑꯩ ꯍꯥꯏꯗꯦꯅ ꯄꯩꯁꯥꯗꯣ ꯇꯤꯡꯉꯦ ꯂꯣꯏꯅꯃꯛ ꯈꯧꯗꯣꯡꯗꯣ ꯄꯤꯊꫭꯛꯈꯔꫭ ꯍꯥꯏꯕꯅꯤꯅ
ꯑꯗꯨ ꯃꯥꯟꯗ꯭ꯔ ꯑꯗꯨꯗꯤ
ꯍꯥꯥ
ꯍꯥꯏꯗ꯭ꯔꯁꯨ ꯅꯪ ꯃꯑꯣꯡꯗꯨꯗꯤ ꯑꯗꯨꯝ ꯃꯥꯟꯗ꯭ꯔꯣ
ꯃꯥꯟꯗꯦ ꯑꯗꯨ ꯅꯣꯏꯒꯤ ꯀꯩ ꯀꯩꯅꯣꯁꯨ ꯄꯤꯔꯛꯀꯅꯤ ꯀꯩ ꯀꯩꯅꯣ ꯃꯇꯦꯡ ꯒꯁꯦ ꯂꯣꯏ ꯀꯥꯎꯔꯦꯗ ꯍꯧꯗꯣꯡ ꯃꯃꯩ ꯍꯥꯏꯔꯛꯅꯤꯡꯉꯤꯗ ꯑꯩ
ꯅꯪ ꯀꯔꯤ ꯆꯥꯕꯅꯣ ꯍꯥꯏꯔꯣ ꯌꯦꯡꯒꯦ ꯉꯁꯤ ꯀꯔꯤ ꯆꯥꯏ
ꯉꯁꯤ ꯑꯁ ꯉꯔꯥꯡ ꯌꯦꯟ ꯍꯥꯠꯂꯦ ꯌꯦꯟ ꯑꫭꯏ ꯆꯥꯏ
ꯅꯣꯏꯒꯤ ꯖꯤꯕ ꯑꯝꯇ ꯂꯩꯕꯉꯝ ꯃꯝꯗꯧ ꯃꯥꯟꯗꯦꯉꫭ
ꯑꯁ ꯗꯃꯥ ꯂꯩꯌꯦ ꯖꯤꯕ ꯑꯣꯛꯁꯨ ꯂꯩꯌꯦ ꯌꯦꯟꯁꯨ ꯌꯦꯟꯁꯨ ꯂꯩꯌꯦ ꯉꯥꯅꯨꯁꯨ ꯂꯩꯌꯦ
ꯆꯥꯗꯅ ꯂꯩꯔꯕ ꯂꯩꯔꯝꯗꯧ ꯃꯥꯜꯂꯦ
ꯍꯟꯗꯛꯇꯤꯅꯨꯡꯇꯤ ꯅꯨꯡꯇꯤꯒꯤ ꯆꯥꯗ꯭ꯔꯦ ꯅꯍꯥꯟ ꯃꯈꯩꯗꯤ ꯌꯦꯟꯗꯣ ꯇꯣꯏ ꯇꯣꯏꯅ ꯆꯥꯕꯅꯦ ꯃꯥꯏ ꯃꯀꯣꯟ ꯁꯥꯔꯁꯨ ꯌꯦꯟ ꯃꯀꯣꯟ ꯆꯪꯂꯛꯇꯕꯒꯤ ꯄꯥꯟꯕꯤ ꯎ ꯄꯥꯝꯕꯤꯗ ꯀꯥꯔꯒ ꯇꯨꯝꯃꯦ ꯑꯁ ꯀꯅꯗ꯭ꯔꯦ ꯍꯥꯏꯅ ꯑꯁ ꯃꯊꯪ ꯃꯊꯪ ꯂꯧꯊꯣꯛ
ꯑꯗꯣ ꯉꯥꯏꯈꯣ ꯀꯩꯅꯣꯝ ꯍꯪꯒꯦ ꯅꯣꯏꯒꯤ ꯑꯗꯨ ꯌꯦꯟꯗꯣ ꯆꯤꯡꯌꯦꯟꯗꯣ
ꯎꯝ
ꯍꯥꯏꯗꯤ ꯎ ꯃꯊꯛꯇ ꯀꯥꯔꯒ ꯂꯩꯕꯗꯣ ꯃꯥꯏꯗꯤ ꯑꯩꯒꯤ ꯌꯦꯟꯅꯤ ꯃꯥꯒꯤ ꯌꯦꯟꯅꯤ ꯀꯃꯥꯏ ꯈꯪꯗꯣꯏꯅꯣ ꯑꯗꫭ
ꯑꯦ ꯑꯗꯨꯗꯤ ꯈꯪꯒꯅꯤꯍꯦ ꯃꯁꯥꯡ ꯃꯁꯛ
ꯑꯦ ꯎꯗ ꯄꯁ ꯄꯥꯏꯔꯒ ꯆꯠꯈꯔꯗꯤ ꯍꯥꯏꯗꯤ ꯑꯗꯨꯝ ꯑꯇꯣꯞꯄ ꯃꯊꯪ ꯃꯊꯪ ꯄꯥꯏꯗꯦꯕ ꯆꯨꯝꯃꯦꯕ ꯕ ꯑꯩꯅ ꯍꯥꯏꯗꯤꯀꯣ ꯑꯗꯨꯝ ꯀꯥꯈꯠ ꯀꯥꯈꯠ ꯂꯩꯗꯅ ꯃꯣꯏꯗꯤ ꯃꯁꯥꯏ ꯃꯀꯣꯟꯗꯗꯤ ꯂꯩꯇꯦꯗꯅ
ꯎꯝ
ꯑꯗꯨꯝ ꯆꯠꯈ꯭ꯔꯗꯤ ꯍꯥꯏꯕ
ꯃꯆꯨ ꯈꯪꯉꯦꯍꯦ ꯑꯗꯨꯗꯣ ꯅꯣꯡ ꯅꯤꯅꯤꯃꯨꯛ ꯂꯥꯛꯗ꯭ꯔꯗꯤ ꯊꯤꯕ ꯆꯠꯂꯤꯅꯤ ꯂꯩꯀꯥꯏꯗ ꯅꯣꯏ ꯅꯣꯏꯁꯤꯗ ꯅꯣꯏꯗ ꯁꯤ ꯌꯦꯟ ꯃꯆꯨꯗ ꯂꯥꯛꯄ꯭ꯔꯥ ꯍꯪꯉꯅꯤ ꯁꯤꯗ ꯂꯩꯑꯦ ꯍꯥꯏꯗꯤ ꯑꯗꯨ ꯍꯤꯡꯗꯨꯗ ꯐꯥꯈ꯭ꯔꯅꯤ ꯑꯗꯨ
ꯑꯣ
ꯑꯗꯣ ꯉꯔꯥꯡ ꯆꯥꯕ ꯌꯥꯝ ꯍꯥꯎꯋꯦ ꯑꯁ ꯃꯍꯤ ꯃꯍꯤ ꯑꯗꯨ ꯊꯛꯄ ꯅꯨꯡꯉꯥꯏꯌꯦ ꯑꯗꯨ ꯅꯪ ꯆꯥꯅꯤꯡꯗꯔꯣ ꯍꯥꯏꯕ ꯑꯁ ꯅꯪ ꯅꯁꯥ ꯈꯔ ꯀꯪꯉꯤꯗꯣ ꯑꯁ ꯍꯧꯖꯤꯛ ꯍꯧꯖꯤꯛ ꯅꯪꯅ ꯉꯧ ꯉꯧꯁꫭꯛ ꯉꯧꯋꯤꯗꫭ ꯑꯁ ꯑꯗꯨꯗꯤ ꯅꯪ ꯉꯧꯔꫭꯛ ꯉꯧꯔꫭꯛ ꯉꯧ ꯉꯧꯔꫭꯛꯇꫭꯏꯅꯦ ꯅꯪꯅ
ꯑꯥ ꯑꯗꯨꯗꯤ ꯆꯤꯡꯌꯦꯟꯖꯦ ꯑꯁꫭꯝ ꯀꯩꯅꯣꯗ ꯈꯔ ꯄꯨꯕ ꯇꯥꯔꯦꯀꯣ ꯍꯤꯗꯥꯛ ꯀꯥꯞꯅꯗ꯭ꯔꯁꯨ ꯌꯥꯔꯦ ꯉꯧꯅꯕ
ꯑꯁ ꯌꯥꯥꯔꯦ ꯀꯥꯏꯗꯒꯤ ꯆꯤꯡ ꯌꯦꯟ ꯑ ꯊꯥ ꯆꯍꯤ ꯑꯃꯗ ꯑꯅꯤ ꯑꯍꯨꯝ ꯆꯥꯁꯜꯂꯗꯤ ꯑꯁ ꯉꯧ ꯉꯧꯁꫭꯛ ꯉꯧꯅ ꯉꯧꯔꫭꯛ ꯉꯧꯔꯛꯇꯣꯏꯅꯦ
ꯑꯗꯨꯗꯤ ꯃꯣꯏ ꯑꯗꯨꯝ ꯉꯧꯅꯕ ꯍꯤꯗꯥꯛ ꯄꯩꯁꯥ ꯇꯦꯡꯒꯩ ꯀꯥꯞꯄꯤꯗꯣ ꯅꯠꯇ꯭ꯔꯥ ꯃꯣꯏꯍꯦꯟ
ꯁꯤ
ꯎꯝ ꯂꯥꯏꯌꯦꯡ ꯑꯣꯟꯅꯔꯦꯕ ꯅꯪꯉꯣꯟꯗ ꯀꯩꯅꯣ ꯇꯧꯍꯟꯗ꯭ꯔꯗꯤ ꯌꯥꯔꯣꯏ ꯉꯧꯍꯧꯅꯕꯒꯤ ꯄꯥꯏꯁ ꯊꯛꯄ ꯅꯪꯉꯣꯟꯗꯒꯤ ꯂꯧꯗ꯭ꯔꯗꯤ ꯌꯥꯔ ꯃꯌꯥꯝꯁꯦ ꯑꯦꯋꯥꯔꯅꯦꯁ ꯆꯠꯁꯤꯔꯥ
ꯑꯗꯨꯃꯅ ꯇꯧꯔꯁꯤꯔ ꯈꯪꯉꯦ ꯑꯗꯣ ꯁꯦ ꯅꯣꯏ ꯍꯥꯏꯔꯣ ꯅꯣꯏ ꯕꯣꯕꯣꯔ ꯂꯩꯕ꯭ꯔꯥ ꯑꯁ ꯅꯣꯏ ꯃꯥꯒꯤ ꯅꯝꯕꯔ ꯄꯤꯔꯣ ꯑꯩ ꯅꯣꯏ ꯃꯥꯗ
ꯍ ꯊ ꯉꯉꯛꯇꯅꯦꯀꯣ
ꯒꯤꯅꯦ ꯍꯥꯏꯔꯣꯏ ꯃꯤꯠ ꯅꯣꯏꯃꯥꯗꯗꯤ ꯃꯤꯠ ꯌꯣꯛꯄꯒꯤ ꯑꯩꯈꯣꯏꯐꯧ ꯑꯩꯈꯣꯏꯐꯥꯎꯗꯣ ꯍꯧꯗꯣꯡ ꯌꯥꯝ ꯄꯥꯝꯃꯦ ꯍꯥꯏ ꯌꯣꯛꯅꯤꯡꯉꯦ ꯍꯥꯏ ꯑ ꯍꯥꯏꯔꯒꯦ ꯑꯩ ꯍꯥꯏꯖꯤꯟꯈ꯭ꯔꯒꯦ ꯅꯣꯏ ꯏꯃꯥꯗ
ꯃꯤꯅꯝꯕ ꯌꯥꯗꯦ ꯀꯔꯤ ꯍꯧꯗꯣꯛ ꯌꯥ ꯑꯕꯅ ꯄꯥꯝꯃꯦ ꯍꯥꯏ ꯍꯥꯏꯔꯒ ꯂꯧꯔꯒ ꯆꯥꯊꯣꯛꯅꯤ ꯍꯥꯏꯗꯣ ꯀꯩꯅꯣ
ꯍꯥꯏꯖꯤꯟꯈ꯭ꯔꯒꯦ ꯑꯗꯨ ꯌꯨꯝ ꯌꯧꯔꯒ ꯍꯥꯏꯔꯛꯑꯒꯦ ꯏꯅꯦ ꯅꯣꯏ ꯍꯧꯗꯣꯡꯅꯕꯒ ꯀꯔꯤ ꯄꯤꯖꯕꯒꯤ ꯂꯥꯏꯌ ꯌꯥꯎꯔꯒ ꯁꯤꯈ꯭ꯔꯦꯅꯦ ꯍꯥꯏꯔꯛꯑꯒꯦ
ꯍꯕ
ꯑꯗꯨ ꯑꯣꯏꯔꯗꯤꯂ ꯍꯥꯏꯗ꯭ꯔꯦꯅ ꯍ
ꯅꯪꯗꯤ ꯌꯥꯕ ꯍꯔꯃꯦꯜꯂ ꯌꯝꯗ ꯀꯥꯏ ꯇꯧꯁꯗꯅꯅ ꯂꯗꯣꯡꯗꯨ ꯅꯪꯅ ꯄꯨꯔꯒ ꯁꯤꯔꯦ ꯍꯥꯏꯗꯕ ꯑꯩꯅ
ꯈꯪꯗꯦ ꯑꯁ ꯀꯔꯤ ꯇꯧꯔꯒ ꯒꯥꯔꯤ ꯐꯝꯕꯒꯤ ꯒꯥꯔꯤ ꯇꯣꯡꯕꯒꯤ ꯃꯁꯥ ꯅꯨꯡꯉꯥꯏꯇ ꯐꯠꯇꯕꯒꯤꯔꯥ ꯈꯪꯗꯦ ꯀꯣꯡ ꯉꯥꯎꯕꯒꯤꯔꯥ ꯈꯪꯗꯦ ꯍꯦꯛ ꯌꯨꯝ ꯍꯦꯛ ꯌꯥꯎꯔꯒ ꯀꯩꯅꯣ ꯇꯧꯔꯦ ꯍꯥꯏꯔꯒꯦ ꯑꯗꯨ ꯑꯩꯅ ꯆꯠꯊꯣꯛꯈ꯭ꯔꯅꯤ
ꯑꯥ ꯅꯪꯅꯀꯣ ꯆꯥꯊꯣꯛꯈ꯭ꯔꯅꯤꯍꯥꯛ ꯀꯥꯟꯗꯣ ꯑꯗꯨꯝ ꯈꯪꯈ꯭ꯔꯅꯤꯕꯀꯣ
ꯑꯗꯣ ꯁꯦ ꯃꯉꯥꯃꯨꯛ ꯂꯩꯔ ꯑꯁ ꯅꯪ ꯌꯥꯝ ꯂꯤꯛꯄ ꯃꯥꯜꯂꯦꯗ ꯌꯥ ꯍꯌꯦꯡꯉ ꯅꯪ ꯌꯨꯝ ꯃꯄꯥꯜꯁꯤꯡꯗ ꯆꯥꯈꯀꯥꯟꯗ ꯄꯤꯔꯛꯇꯧ ꯃꯥꯟꯗꯦ ꯄꯤꯗꯧ ꯃꯥꯟꯦ
ꯅꯣꯏ ꯏꯃꯨꯡꯗ ꯌꯥꯝꯅ ꯂꯤꯛꯄ꯭ꯔꯥ
ꯑꯩꯈꯣꯏ ꯃꯨꯡꯖꯦ
ꯍꯥ
ꯂꯤꯛꯑꯦ
ꯑꯁ ꯀꯌꯥꯃꯨꯛ ꯂꯤꯛꯄ꯭ꯔꯥ ꯂꯤꯛꯀꯅꯣꯍꯦ ꯂꯤꯛꯄꯗꯣ ꯂꯤꯛꯄꯗꯣ ꯐꯠꯇꯦꯍꯦ ꯑꯁ ꯑꯩꯗꯤ ꯌꯥꯝ ꯅꯨꯡꯉꯥꯏ ꯀꯔꯤ ꯍꯥꯏꯁꯤꯔꯥ ꯅꯣꯏ ꯂꯣꯟꯗꯗꯤ ꯍꯥꯏꯕ ꯍꯩꯇ꯭ꯔꯦ ꯍꯥꯏꯗꯤ ꯀꯩꯅꯣ ꯌꯥꯝ ꯇꯧꯋꯦ ꯑꯁ ꯃꯤ ꯃꯤꯒꯤ ꯌꯥꯝ ꯄꯤꯊꯣꯛꯅꯤꯡꯉꯦ ꯑꯁ ꯀꯔꯤꯒꯤꯔꯥ ꯈꯪꯗꯦ
ꯏꯁ ꯏꯁ ꯏꯁ ꯏꯁ ꯏꯁ ꯏꯁ ꯃꯥꯂꯦ
ꯀ
ꯑꯩꯈꯣꯏꯁꯦ ꯍꯧꯗꯣꯡ ꯄꯤꯊꯣꯛꯐꯝ ꯌꯧꯅꯗꯤ ꯄꯤꯊꯣꯛꯄ ꯉꯝꯗꯦ
ꯀꯩꯗꯧꯕꯒꯤ ꯉꯝꯗꯕꯗꯣ ꯉꯝꯅꯕꯣ ꯍꯣꯠ ꯀꯔꯤꯅꯣꯅꯦ ꯅꯪ ꯅꯪ ꯍꯦꯔꯣꯗꯒꯤ ꯍꯦꯟꯅ ꯅꯪ ꯅꯣꯏ ꯍꯧꯗꯣꯡꯗ ꯍꯦꯟꯅ ꯅꯨꯡꯁꯤꯕ ꯃꯥꯜꯂꯦꯗ ꯅꯪ ꯅꯣꯏ ꯏꯃꯨꯡꯁꯦ ꯂꯣꯏꯅꯃꯛ
ꯑꯦ
ꯅꯣꯏ ꯍꯦꯔꯣꯛꯒ ꯀꯥꯏꯅꯔ ꯀꯥꯟꯗꯗꯤ ꯀꯞꯄꯣꯏ ꯅꯣꯏ ꯍꯧꯗꯣꯛ ꯂꯩꯇ꯭ꯔꯤ ꯀꯥꯟꯗꯗꯤ ꯌꯥꯝ ꯀꯞꯂꯝꯗꯧ ꯃꯥꯜꯂꯦ
ꯁꯤ ꯁꯨꯝ ꯁꯨꯝ ꯍꯦꯟꯕꯒꯤ ꯅꯣꯏ ꯏꯃꯥꯗꯒꯤ ꯍꯧ ꯍꯧꯗꯣꯡꯗꯒꯤ ꯅꯣꯏ ꯏꯃꯥꯅ ꯍꯦꯟꯅ ꯇꯧꯔꯛꯇꯧ ꯃꯥꯜꯂꯦ
ꯎ
ꯅꯠꯇ꯭ꯔ
ꯈꯪꯗꯦ ꯑꯩꯈꯣꯏ ꯈꯨꯟꯗ ꯀꯣꯏꯕ ꯂꯥꯛꯑꯣ ꯀꯔꯤ ꯀꯔꯤ ꯀꯔꯤ ꯀꯔꯤꯅꯣ ꯄꯤꯒꯦ ꯎꯁꯣꯏ ꯇꯝꯗꯣ ꯑꯁꯣꯏ ꯌꯥꯝꯅ ꯂꯩꯌꯦ ꯍꯩꯀꯨ ꯃꯇꯝ
ꯍꯧꯗꯣꯡꯗꯣ ꯆꯥꯔꯒꯅꯦ ꯃꯨꯁꯤꯟꯅꯕꯅꯦ ꯆꯤꯡꯌꯦꯟꯗꯣ
ꯎꯝ
ꯈꯔ ꯇꯣꯏꯅ ꯆꯥꯎ ꯉꯧꯊꯣꯛꯅꯕ
ꯏꯁ ꯍꯧꯖꯤꯛꯇꯤ ꯑꯩ ꯉꯧꯊꯣꯛ ꯉꯧꯔ ꯉꯧꯔ ꯂꯩꯔꯦ ꯑꯁ ꯄꯥꯎꯗꯔꯒ ꯃꯅꯥꯒꯤ ꯇꯧꯔꯦ ꯍꯧꯖꯤꯛꯇꯤ ꯋꯁꯤꯡ ꯄꯥꯎꯗꯔ ꯅꯤꯔꯃꯥ ꯋꯥꯁꯤꯡ ꯄꯥꯎꯗꯔ ꯅꯤꯃꯥ ꯍꯥꯏꯕꯗꯣ
ꯀꯝꯄ꯭ꯂꯦꯛꯁꯟ ꯃꯥꯡꯗꯅꯕ
ꯑꯗꯨꯗꯒꯤ ꯍꯦꯟꯅ ꯉꯧꯔꯗꯤ ꯑꯁ ꯃꯄꯥꯟ ꯊꯣꯛꯄ ꯌꯥꯔꯣꯏ ꯃ ꯂꯩꯁꯥ
ꯑꯦ ꯑꯗꯨ ꯄꯥꯝꯗ꯭ꯔꯣ ꯀꯩꯅꯣꯅꯦ
ꯇꯠ ꯑꯩꯗꯤ ꯄꯥꯝꯗꯦ ꯑꯁꯥꯥꯔꯕꯤꯁꯤꯡ ꯀꯦꯟꯕꯗꯣ
ꯏꯁ ꯅꯪ ꯂꯩꯁꯥꯕꯤꯖꯤꯗꯒꯤꯗꯤ ꯍꯧꯗꯣꯡꯅ ꯍꯦꯟꯅ ꯄꯥꯝꯃꯦ ꯑꯗꯨꯗꯤ ꯅꯠꯇ꯭ꯔꯥ
ꯑꯣꯥꯏ ꯂꯩꯁꯥꯕꯤ ꯍꯧꯗꯣꯡ ꯍꯦꯟꯅ ꯄꯥꯝꯃꯦꯗ ꯆꯥꯕ ꯐꯪꯉꯗꯤ ꯌꯥꯔꯦ ꯀꯔꯤꯅꯣ
ꯂꯩꯁꯥꯕꯤꯗ
ꯑꯕꯤ ꯄꯩ ꯄꯩꯔꯒ ꯂꯩꯔꯤꯁꯤꯗꯤ ꯑꯅꯤ ꯎꯝ ꯑꯩꯗꯤ ꯅꯣꯏ ꯃꯥꯅ ꯍꯧꯗꯣꯡ ꯂꯧꯒꯦꯔꯥ ꯏꯆꯥꯅꯨꯄꯤ ꯂꯧꯒꯦꯔꯥ ꯑꯩꯗꯤ ꯍꯧꯗꯣꯡꯩ ꯂꯧꯒꯦ ꯍꯥꯏꯔꯛꯀꯅꯤ
ꯕꯦꯔꯥꯅꯤꯀꯣ ꯅꯪ ꯍꯧꯗꯣꯡ ꯐꯪꯖꯖꯅꯤꯀꯣ ꯍꯌꯦꯡꯋꯥꯏ
ꯍꯧꯗꯣꯡ ꯑꯣꯏꯅ ꯐꯪꯒꯗꯤ ꯀꯃꯥꯏ ꯇꯧꯅꯤ ꯅꯪ ꯍꯥ
ꯊꯣꯗꯣꯝ ꯑꯣꯏ ꯗꯤ ꯍꯥꯞꯅꯦ ꯈꯨꯂꯥꯟ ꯊꯥ ꯑꯣꯏꯅ ꯑꯃ ꯄꯤꯔꯣ ꯑꯦ ꯃꯔꯤ ꯑꯦ ꯑꯅꯤ ꯎꯝ ꯑꯗꯨꯗꯤ ꯅꯠꯇꯦ ꯈꯨꯗꯣꯡ ꯆꯥꯕꯁꯤꯡꯁꯦ ꯄꯨꯟꯁꯤ ꯅꯨꯡꯁꯥꯡꯅ